ꯄꯥꯏꯕꯤꯔꯛꯏꯁꯤꯕꯨ ꯐꯣꯟ ꯃꯄꯨꯔꯣ ꯅꯠꯇ꯭ꯔꯒ ꯃꯞ ꯄꯨ ꯁꯦꯡꯗꯕꯔꯣ
ꯃꯄꯨ ꯑꯁꯦꯡꯕꯅꯦ ꯃꯄꯨ ꯑꯁꯦꯡꯕꯅ ꯄꯥꯏꯖꯔꯛꯄꯅꯦ ꯐꯣ
ꯑꯣ ꯑꯁꯦꯡꯕꯅ ꯄꯥꯏꯕꯤꯔꯛꯄ꯭ꯔꯥ ꯐꯔꯦ ꯐꯔꯦ ꯑꯣ ꯁꯣꯝ ꯃꯄꯨ ꯑꯁꯦꯡꯕꯁꯤꯕꯨ ꯀꯔꯤ ꯇꯧꯕꯤꯔꯝꯕꯅꯣ
ꯑ ꯑꯁꯪ ꯃꯄꯨ ꯑꯁꯦꯡꯕꯁꯦ ꯀꯣꯏꯆꯠ ꯆꯠꯂ ꯂꯩꯔꯝꯕꯅꯦ ꯑꯗꯨꯒ ꯀ꯭ꯂꯤꯞ ꯀ꯭ꯂꯤꯞ ꯑꯃ ꯊꯤꯔꯝꯕꯅꯦ
ꯑꯣ ꯀ꯭ꯂꯤꯞ ꯃꯁꯝ ꯐꯥꯅꯕ ꯀ꯭ꯂꯤꯞ
ꯌꯦꯁ ꯌꯦꯁ ꯁꯝ ꯁꯝ ꯍꯨꯃꯥꯡ ꯁꯧꯋꯦ ꯐꯥꯒꯠꯀꯦ
ꯑꯩꯗꯤꯅꯦ ꯂꯨꯖꯊꯣꯛꯎꯔꯦꯕꯥ
ꯎꯝ ꯑꯁ ꯑꯩ ꯂꯨꯖꯗ꯭ꯔꯤꯗꯨ ꯍꯥꯏꯔꯒ ꯑꯩꯖꯨ ꯂꯨꯖꯊꯣꯛꯎꯗꯣꯏꯅꯤ
ꯂꯨꯖꯔꯨꯕꯗꯒꯤ ꯍꯧꯖꯤꯛ ꯑꯩꯅ ꯌꯥꯡꯈꯤꯕ ꯈꯨꯌꯥꯡꯗꯨꯗꯤ ꯎꯍꯨ
ꯅꯨꯡꯉꯥꯏꯕ꯭ꯔꯥ
ꯌꯥꯝ ꯌꯥꯡꯈ꯭ꯔꯦ ꯑꯩꯗꯣ ꯏꯁꯥ ꯉꯥꯛꯇ ꯄꯥꯏꯔꯁꯨ ꯌꯥꯔꯅꯤꯌꯦ ꯌꯥꯡꯕꯒꯤ ꯆꯥꯡꯗ ꯅꯨꯡꯗꯥꯡꯋꯥꯏꯔꯝ ꯇꯥꯁꯤꯜꯂꯛꯄꯁꯤꯕꯨ ꯀꯩ ꯀꯩ ꯍꯣꯠꯅꯕꯤꯔꯤꯅꯣ ꯀꯩ ꯇꯧꯔꯝꯃꯤꯅꯣ
ꯇꯨꯝꯃꯨꯔꯕꯣ ꯇꯣꯛ ꯨꯊꯣꯛꯎꯔꯦ ꯑꯩꯁꯦ ꯉꯥꯇꯪ ꯎꯏꯊꯣꯛꯎꯔꯦ ꯉꯁꯥꯏꯗꯩ ꯑꯗꯨꯝ ꯐꯣꯟ ꯌꯦꯡꯕꯗꯨꯗ ꯀꯣꯛꯁꯨ ꯅꯨꯡꯉꯥꯏꯇꯦꯅ ꯑꯗꯣ ꯉꯥꯇꯪ ꯂꯩꯊꯣꯛ ꯍꯧꯒꯠꯂꯛ ꯍꯧꯒꯠꯂꯛꯑꯒꯥ ꯁꯨꯝ ꯂꯩꯔꯝꯕꯅꯤꯗ ꯀꯔꯤꯕꯨ ꯇꯧꯗꯣꯔꯤꯒꯦ ꯂꯥꯏꯔꯤꯛ ꯂꯥꯏꯁꯨ ꯄꯥꯕꯁꯨ ꯅꯠꯇꯦ ꯇꯧꯔꯤꯁꯦ ꯌꯥꯕ ꯑꯍꯤꯡ
ꯍꯣꯏꯅꯦ ꯁꯤꯁꯇ꯭ꯔ ꯍꯣꯏꯒꯤ ꯄꯨꯟꯁꯤꯁꯦ ꯌꯥꯝ ꯅꯨꯡꯉꯥꯏꯔꯦ ꯑꯩꯈꯣꯏꯗꯤꯅꯥ ꯏꯁꯥꯁꯦ ꯌꯥꯝꯅ ꯃꯊꯥ ꯁꯥꯕ ꯑꯃ ꯀꯩ ꯑꯃ ꯁꯨꯝ ꯊꯣꯛꯄ ꯑꯃ ꯃꯑꯣꯡ ꯑꯃ ꯃꯥꯜꯍꯜꯂꯦ
ꯑꯗꯨꯗꯤ ꯁꯤꯁꯇ꯭ꯔ ꯍꯣꯏ ꯃꯄꯥꯟ ꯃꯩ ꯊꯥꯕꯤꯔꯛꯑꯣꯗ ꯁꯤꯁꯇ꯭ꯔ ꯍꯣꯏꯅ ꯃꯩꯖꯦ ꯄꯥꯏꯕꯤꯕꯅꯤꯅ ꯃꯩ ꯗꯤꯄꯥ꯭ꯔꯠꯃꯦꯟꯖꯦ
ꯑꯣ ꯑꯩ ꯗꯤꯄꯥ꯭ꯔꯠꯃꯦꯟꯒꯤꯁꯦ ꯑꯁ ꯑꯩ ꯈꯔ ꯇꯧꯔꯛꯑꯒꯦꯀꯣ ꯑꯗꯨꯗꯤ
ꯍꯥ ꯁꯤꯁꯇ꯭ꯔ ꯆꯪ ꯗꯧꯁꯤꯟꯕꯤꯔꯛꯑꯣ
ꯁꯪꯁꯥꯔꯁꯤꯕꯨ ꯉꯥꯜꯍꯜꯂꯛꯑꯒꯦ
ꯍꯣꯏ ꯁꯪꯁꯥꯔꯁꯤꯗꯤ ꯀꯌꯥꯗꯤ ꯅꯨꯡꯉꯥꯏꯔꯦ ꯌꯦꯡꯉꯣ
ꯑ ꯍꯥ ꯉꯥꯜꯂꯝꯃꯒꯅꯤ ꯅꯪꯒꯤ ꯐꯖꯔꯕ ꯁꯛꯇꯝꯗꯨ ꯁꯦꯡꯅ ꯎꯖꯔꯕ꯭ꯔꯥ
ꯑ ꯎꯖꯔꯦ ꯎꯖꯔꯦ
ꯋꯥꯈꯟ ꯌꯥꯝ ꯅꯨꯡꯉꯥꯏꯕ ꯃꯥꯜꯂꯤꯀꯣ
ꯋꯥꯈꯜꯖꯦ ꯅꯨꯡꯉꯥꯏꯌꯦ ꯇꯨꯝꯃꯨꯕꯩ ꯍꯧꯒꯠꯂꯛꯄꯒꯤ ꯃꯤꯠ ꯅꯥ ꯁꯤꯡꯉꯒꯥ
ꯊꯥꯒꯤ ꯃꯉꯥꯜꯗ ꯋꯥꯈꯜ ꯑꯃ ꯅꯨꯡꯉꯥꯏꯔꯒ ꯂꯩꯕꯁꯦ ꯅꯨꯡꯉꯥꯏꯕꯅꯤ ꯑꯗꯨꯝ
ꯑꯗꯣ ꯊꯥꯁꯦ ꯎꯈꯤꯗ꯭ꯔꯅꯦ
ꯀꯔꯤꯒꯤꯅꯣ ꯉꯔꯥꯡ ꯉꯔꯥꯡꯈꯠꯇ ꯄꯨꯔꯅꯤꯃꯥꯅꯤꯅ ꯍꯥꯏꯈꯤꯕꯅꯦ ꯑꯗꯨꯒ ꯀꯩꯗꯧꯕꯩꯅꯣ ꯊꯥ ꯎꯗ꯭ꯔꯤꯁꯤꯕ ꯀꯔꯤ ꯃꯔꯝꯒꯤꯅꯣ
ꯉꯑꯥ ꯂꯩꯆꯤꯜꯅ ꯈꯨꯝꯕꯁꯨ ꯅꯠꯇꯦ ꯂꯩꯆꯤꯜ ꯑꯗꯨꯝ ꯍꯥꯡꯉꯦ ꯑꯗꯣ ꯊꯋꯥꯟꯃꯤꯆꯥꯛꯇ ꯂꯣꯏ ꯌꯦꯡꯉꯗꯤ ꯊꯋꯥꯟꯃꯤꯆꯥꯛ ꯑꯃ ꯑꯃꯈꯛ ꯑꯃꯔꯥ ꯁꯤꯕꯣ ꯑ ꯎꯏ ꯊꯋꯥꯟꯃꯤꯆꯥꯛ ꯍꯟꯗꯛꯇꯤ ꯄꯥꯛ ꯊꯣꯛꯇꯦꯀꯣ
ꯁꯣꯝ ꯁꯤꯁꯇ꯭ꯔꯒꯤ ꯀꯩꯅꯣꯗꯣ ꯑꯝꯇ ꯑꯣꯐ ꯊꯝꯕꯤꯌꯨ ꯌꯥꯝ ꯅꯨꯡꯉꯥꯏꯇꯕ ꯑꯃ ꯄꯣꯛꯄ ꯑꯃ ꯇꯧꯕ ꯑꯃ
ꯊꯝꯖꯔꯦ ꯊꯝꯖꯔꯦ ꯁꯤꯛꯁꯇ꯭ꯔ ꯑꯩ ꯉꯥꯇꯪ ꯀꯥꯎꯕꯅꯦ ꯁꯤ ꯋꯥꯔꯧꯕꯤꯒꯅꯣ ꯑꯩꯗ ꯏꯃꯥꯟꯅꯕꯤ ꯍꯣꯏ ꯏꯝ ꯑꯩꯗꯦ ꯏꯃꯥꯟꯅꯕꯤ
ꯑꯩ ꯈꯪꯖꯔꯦ ꯁꯤꯁꯇ꯭ꯔ ꯁꯤꯁꯇ꯭ꯔꯅ ꯍꯥꯏꯅꯤꯡꯂꯤꯕꯗꯣ ꯑꯩ ꯂꯧꯁꯟꯕ ꯉꯝꯖꯩ ꯃꯔꯨꯞ
ꯍꯣꯏ ꯃꯔꯨꯞ ꯃꯔꯨꯞ ꯍꯧꯖꯤꯛꯀꯥꯟꯖꯤ ꯃꯔꯨꯞ ꯁꯤꯕꯨ ꯀꯩ ꯀꯩ ꯇꯧꯒꯦꯅ ꯈꯜꯂꯤꯅꯣ
ꯃꯔꯨꯞꯁꯦ ꯍꯧꯖꯤꯛꯀꯥꯟ ꯍꯥꯏꯕ ꯂꯩꯇ꯭ꯔꯦ ꯍꯧꯖꯤꯛ ꯅꯨꯡꯗꯥꯡ ꯋꯥꯏꯔꯝ ꯇꯥꯁꯤꯜꯂꯛꯑꯕꯅꯤꯅ ꯆꯥꯛ ꯑꯃ ꯊꯣꯡꯗꯣꯛꯑꯒ ꯏꯟꯖꯥꯡ ꯑꯃ ꯊꯣꯡꯗꯣꯛꯑꯒ ꯀꯩꯅꯣꯝꯃ ꯆꯥꯊꯣꯛꯑꯒ ꯑ ꯊꯕꯛꯁꯦ ꯈꯔ ꯇꯧꯔꯒ ꯑꯗꯩꯗꯤ ꯏꯃꯥꯟꯅꯕꯤꯁꯤ ꯋꯥꯔꯤ ꯋꯥꯇꯥꯏ ꯈꯔ ꯑꯃ ꯇꯧꯔꯒ ꯂꯥꯏꯔꯤꯛ ꯂꯥꯏꯁꯨ ꯉꯍꯥꯛ ꯑꯃ ꯄꯥꯊꯣꯛꯑꯒ ꯑꯗꯨꯃꯥꯏꯅ ꯇꯧꯒꯦꯅꯗꯤ ꯈꯜꯂꯤ ꯋꯥꯈꯜꯁꯤꯅ ꯍꯧꯖꯤꯛ ꯐꯥꯎꯒꯤꯗꯤ ꯑꯣꯏꯅꯗꯤ ꯃꯔꯛꯁꯤꯗ ꯐꯣꯟ ꯋꯥꯔꯤ ꯁꯅꯥꯕꯒꯤ ꯃꯇꯥꯡ ꯈꯔꯁꯨ ꯌꯥꯎꯔꯤ ꯄꯗꯒꯤ ꯃꯔꯛꯁꯤꯗ ꯐꯣꯟ ꯌꯦꯡꯕꯒꯤꯁꯨ ꯌꯥꯎꯋꯤ ꯑꯗꯨ ꯈꯔ ꯌꯥꯎꯕꯁꯤꯗ ꯑꯩꯅ ꯇꯧꯒꯗꯣꯔꯤꯕꯁꯤꯒ ꯇꯧꯒꯦ ꯈꯜꯂꯤꯕꯁꯤꯒ ꯇꯧꯒꯗꯧꯕꯒꯤ ꯃꯇꯝ ꯃꯌꯥꯝꯁꯤꯒ ꯀꯣꯟꯅꯒꯗ꯭ꯔꯥ ꯇꯧꯒꯗ꯭ꯔꯥ ꯀꯔꯝꯕꯅ ꯍꯦꯟꯅ ꯇꯧꯒꯅꯤ ꯍꯥꯏꯕꯒꯤ ꯑꯃꯁꯨ ꯂꯩ
ꯎꯝ
ꯑꯗꯨꯅꯤꯗ ꯋꯥꯔꯤꯁꯦ ꯑꯗꯣ ꯑꯩꯈꯣꯏꯕꯨꯗ ꯏꯟꯖꯥꯡꯕꯨꯗꯤ ꯊꯣꯡꯉꯔꯣꯏ ꯉꯁꯤꯗꯤ ꯑꯩꯈꯣꯏ ꯉꯁꯥꯏ ꯑꯌꯨꯛꯇꯣ ꯌꯦꯟ ꯊꯣꯡꯉꯦꯕꯀꯣ ꯌꯦꯟꯁꯦ ꯑꯗꯨꯝ ꯂꯞ ꯂꯥꯎꯅ ꯊꯣꯡꯕ ꯑꯗꯩꯩ ꯌꯦꯟ ꯊꯣꯡꯕꯁꯤꯗ ꯎꯝ ꯍꯥꯎꯋꯦ ꯍꯥꯎꯋꯦ ꯑꯗꯣ ꯌꯦꯟꯁꯦ ꯂꯩꯌꯦꯕꯀꯣ ꯉꯁꯥꯏ ꯊꯣꯡꯕꯗꯣ ꯑꯗꯣ ꯍꯧꯖꯤꯛꯁꯇꯤ ꯌꯦꯟꯁꯦ ꯊꯣꯡꯉꯔꯣꯏ ꯉꯁꯥꯏꯗꯣ ꯌꯦꯟ ꯆꯥꯈ꯭ꯔꯕꯅꯤꯅ ꯑꯍꯥꯎꯕꯁꯦ ꯇꯣꯏꯅ ꯇꯣꯏꯅ ꯆꯥꯥꯁꯜꯂꯛꯄꯒꯤ ꯌꯦꯟ ꯑꯃꯨꯛ ꯑꯣꯛ ꯑꯃꯨꯛ ꯁꯟ ꯑꯃꯨꯛ ꯁꯨꯝ ꯄꯪ ꯆꯥ ꯆꯥꯁꯜꯂꯛꯄꯁꯤꯅ ꯑꯩꯈꯣꯏꯁꯦ ꯑꯆꯝꯕ ꯑꯣꯏꯅ ꯆꯥꯅꯤꯡꯉꯛꯑꯦꯕ ꯑꯗꯨꯅ ꯎꯝ ꯆꯝꯐꯨꯠ ꯑꯣꯏꯅ ꯇꯧꯔꯒꯅꯤ ꯍꯧꯖꯤꯛꯇꯤ
ꯄꯨꯅꯤ ꯆꯥꯔꯒ ꯑꯩꯒꯤꯖꯦ ꯑꯩꯅ ꯀꯟꯅ ꯉꯥꯡꯗꯕꯩꯅꯦꯃꯦ
ꯑꯣ ꯑꯣ ꯈꯤꯇꯪ ꯀꯟꯅ ꯉꯥꯡꯕꯤꯔꯑꯣ ꯁꯤꯁꯇꯔ ꯑꯩ ꯍꯧꯖꯤꯛꯀꯤꯗꯤ ꯇꯥꯖꯔꯦ ꯈꯔ ꯁꯦꯡꯅ
ꯁꯤꯛꯁꯇ꯭ꯔ ꯑꯗꯨꯗꯤ ꯇꯥꯕ ꯅꯠꯇ꯭ꯔꯣ ꯁꯤꯁꯇ꯭ꯔ ꯑꯩꯅ ꯉꯥꯡꯖꯔꯤꯖꯦ ꯑꯗꯨꯝ ꯁꯦꯡꯅ ꯇꯥꯕꯤꯕ ꯅꯠꯇ꯭ꯔꯣ ꯍꯧꯖꯤꯛ
ꯑ ꯁꯦꯡꯅ ꯇꯥꯏꯌꯦ ꯑꯗꯨ ꯃꯔꯛꯇꯅꯦ ꯑꯧ ꯇꯥꯏꯕ ꯑꯗꯨ ꯃꯔꯛꯇ ꯐꯠꯇꯧꯔꯒ ꯀꯩ ꯃꯈꯣꯟꯁꯦ ꯑꯃ ꯖꯣꯔ ꯁꯤꯗꯕꯒꯤ ꯇꯥꯏꯞ ꯑꯃ ꯁꯦꯡꯅ ꯇꯥꯈꯤꯗꯕꯗꯣ ꯑꯗꯨꯃꯥꯏꯅ ꯇꯧꯕ ꯑ ꯑꯗꯨꯗꯨꯒꯤꯅꯦ ꯑꯗꯨ ꯀꯩ ꯃꯔꯝꯒꯤꯅꯣ ꯍꯥꯏꯕꯗꯨꯗꯤ ꯑꯩ ꯍꯧꯖꯤꯛ ꯐꯥꯎꯒꯤ ꯑꯣꯏꯅꯗꯤ ꯈꯟꯗꯣꯛ ꯀꯄ ꯉꯝꯖꯗ꯭ꯔꯤ
ꯑꯩꯁꯨ ꯉꯝꯖꯗꯦ ꯅꯪꯅ ꯍꯥꯏꯔꯤꯕ ꯑꯗꯣ ꯑꯩꯉꯣꯟꯗ ꯂꯩꯊꯣꯛꯇꯕꯅꯤꯅ ꯅꯪꯅ ꯉꯥꯡꯕꯗꯣ ꯑꯩꯅ ꯑꯗꯨꯝ ꯁꯦꯡꯅ ꯇꯥꯖꯩꯑꯕꯀꯣ
ꯑꯣ ꯑꯩꯉꯣꯟꯗ ꯉꯥꯡꯕꯁꯤꯅ ꯑꯃꯨꯛ ꯁꯦꯡꯕ ꯑꯃꯨꯛ ꯁꯦꯡꯗꯕ ꯈꯔ ꯇꯧꯋꯦꯕ ꯑꯗꯨ ꯀꯔꯤꯒꯤꯅꯣ ꯈꯪꯗꯦ ꯑꯩꯒꯤ ꯐꯣꯟꯁꯤꯅ ꯁꯨꯝ ꯍꯟꯅꯨꯔꯛꯄꯁꯤꯗ ꯃꯥꯁꯦ ꯌꯥꯔꯛꯇꯕꯒꯤꯔ ꯑꯃꯗꯤ ꯑꯣꯏꯔꯅꯤ
ꯑꯩꯅ ꯈꯟꯂꯤ ꯑꯩꯅ ꯈꯟꯕꯗ ꯌꯥꯗꯕ ꯑꯃ ꯌꯥꯎꯕ ꯃꯥꯜꯂꯤꯀꯣ
ꯑꯥ ꯃꯔꯛꯇ ꯌꯥꯗꯕ ꯑꯃ ꯅꯨꯡꯉꯥꯏꯇꯕ ꯁꯨꯝ ꯌꯥꯎꯕ ꯃꯥꯜꯂꯤ ꯑꯗꯨ ꯀꯩꯒꯤꯅꯣ ꯈꯪꯗꯦ ꯑꯗꯣ ꯃꯤꯅ ꯑꯩꯈꯣꯏꯒꯤ ꯎꯝ ꯍꯥꯏꯗꯤ ꯇꯥꯕꯗ ꯅꯨꯡꯉꯥꯏꯔꯝꯃꯣꯏꯗ꯭ꯔꯥ ꯍꯥꯏꯕꯒꯤ ꯋꯥꯈꯜ ꯑꯃꯁꯨ ꯈꯜꯂꯤ ꯑꯗꯨꯅ ꯑꯗꯨ ꯑꯣꯏ ꯆꯠꯈ꯭ꯔꯒ ꯍꯧꯖꯤꯛ ꯀꯔꯤ ꯍꯥꯏꯒꯅꯤ ꯍꯥꯏꯕꯗ ꯁꯤꯁꯇꯔꯁꯦ ꯆꯥꯛ ꯊꯣꯡꯕꯤꯔꯕ꯭ꯔꯣ
ꯁꯤꯛꯁꯇꯔ ꯑꯩꯒꯤ ꯂꯝꯃꯤꯟꯅꯕꯏ ꯆꯥꯛꯇꯣ ꯌꯥꯏꯈꯔꯦ ꯁꯤꯛꯁꯇꯔꯗꯣ ꯑꯃꯥꯅ ꯏꯔꯣꯟꯒꯦꯅ ꯇꯧꯔꯤꯌꯦ ꯁꯦꯕꯣꯠ ꯏꯔꯣꯟꯒꯦꯅ
ꯑꯣ ꯍꯥꯎꯕꯅꯤꯅꯦ ꯁꯦꯕꯣꯠ ꯏꯔꯣꯟꯕꯗꯨꯁꯨ
ꯎꯝ
ꯀ ꯊꯥꯡꯁꯤꯡꯒ ꯏꯔꯣꯟꯕꯒꯤ ꯃꯍꯥꯎꯁꯦ ꯑꯗꯨꯝ ꯌꯥꯕꯅꯤ ꯑꯗꯨꯝ ꯅꯩꯕꯅꯤ
ꯑꯝ ꯁꯦꯕꯣꯠ ꯑꯂꯨꯒ ꯈꯥꯛꯇꯅꯤꯗ ꯑꯗꯨꯒ ꯑꯇꯣꯞꯄ ꯅꯨꯡꯉꯥꯏ ꯢꯔꯣꯟ ꯅꯤꯡꯉꯥꯢꯒ ꯂꯩꯇꯦꯗ
ꯑꯗꯣ ꯁꯤꯁꯇꯔꯅ ꯇꯥꯏꯄꯤꯡ ꯇꯧꯕꯗꯨꯁꯨ ꯑꯩꯉꯣꯟꯗ ꯇꯥꯔꯛꯄ ꯑꯃ ꯐꯥꯎꯋꯦ
ꯍꯧꯖꯤꯛ ꯍꯧꯖꯤꯛ ꯀꯩꯝ ꯇꯧꯗꯦꯌꯦ ꯑꯩ ꯇꯥꯏꯄꯤꯡ ꯀꯩꯝ ꯇꯧꯗꯦꯗ ꯉꯁꯥꯏ ꯇꯧꯕꯗ ꯉꯥꯁꯥꯏ ꯇꯧꯕꯁꯨ ꯇꯥꯎ ꯇꯧꯔꯁꯨ ꯇꯔꯥꯝꯅꯤ
ꯑꯗꯨ ꯀꯩꯒꯤꯅꯣ ꯈꯪꯗꯦ ꯇꯨꯛ ꯇꯨꯛ ꯇꯧꯔꯛꯑꯦ ꯑꯩꯉꯣꯟꯗ
ꯑꯦ ꯑꯩ ꯀꯩꯝ ꯇꯧꯈꯤꯒꯦ
ꯑꯩꯒꯤ ꯐꯣꯟꯁꯤꯅꯔ ꯈꯪꯗ꯭ꯔꯦ ꯑꯩꯒꯤ ꯐꯣꯟꯁꯦ ꯑꯃ ꯁꯤꯁꯇꯔ ꯑꯩꯒꯤ ꯐꯣꯟꯁꯦ ꯑꯃ ꯂꯩꯅꯕ ꯑꯝꯇ ꯇꯧꯁꯦ ꯑꯝꯇ ꯀꯩꯅꯣꯝꯃ ꯇꯧꯔꯒ ꯑꯝꯇ ꯂꯩꯃꯤꯟꯅꯁꯤꯗꯅ
ꯀꯩꯗꯧꯔ ꯂꯩꯁꯦ ꯍꯥꯏꯕꯅꯣ ꯌꯥꯏ ꯌꯥꯏ ꯁꯤ ꯌꯥꯏ ꯑꯀꯥꯏꯕ ꯂꯩꯇꯦ ꯍꯣꯠꯅꯃꯤꯟꯅꯁꯦ ꯐꯖꯅ ꯑꯗꯨꯝ ꯑꯗꯨꯒꯤ ꯋꯥꯅꯤ
ꯑꯗꯨ ꯑꯗꯣ ꯐꯣꯟꯁꯦ ꯑꯁ ꯈꯪꯗꯦꯅꯦ ꯐꯣꯟꯁꯦ ꯄꯥꯔꯣꯏꯁꯤꯔꯥ ꯑꯃꯨꯛ ꯈꯜꯂꯦꯅꯦ ꯑꯩꯁꯦ
ꯏꯁ ꯢꯁ ꯢꯁ ꯀꯥꯏꯔꯤꯅꯣꯅꯦ
ꯈꯪꯗꯦ ꯍꯥꯏꯖꯟꯅꯕꯅꯤꯍꯦ ꯑꯗꯨꯗꯤ ꯈꯪꯗꯦꯍꯦ
ꯑꯣ ꯅꯪ ꯑꯁꯦꯡꯕꯩ ꯈꯟꯗꯤ ꯈꯔ ꯈꯜꯂꯝꯗ꯭ꯔꯤꯕ ꯅꯠꯇ꯭ꯔꯥ
ꯎꯝ ꯈꯟꯗꯦ ꯈꯟꯗꯦ ꯍꯥꯏꯗꯤ ꯄꯥꯏꯗꯕ ꯌꯥꯔꯣꯏꯕ ꯁꯤꯗꯤ ꯐꯣꯟꯁꯦ ꯑꯩꯈꯣꯏꯒꯤ ꯎꯝ ꯍꯥꯏꯗꯤ ꯁꯤꯗ ꯗꯣꯀꯨꯃꯦꯟ ꯀꯩꯀꯩ ꯀꯩꯀꯩ ꯇꯪꯈꯥꯏ ꯑꯃꯗꯤ ꯌꯥꯎꯔꯕꯅꯦꯕ ꯑꯩꯒꯤ ꯑꯗꯩꯗꯤ ꯑ ꯊꯕꯛ ꯊꯧꯔꯝ ꯃꯌꯥꯝꯁꯦ ꯍꯧꯖꯤꯛꯇꯤ ꯐꯣꯟꯁꯦ ꯌꯥꯎꯗ꯭ꯔꯒꯗꯤ ꯀ꯭ꯂꯥꯁꯀꯤ ꯑꯣꯏꯔꯣ ꯀꯔꯤꯒꯤ ꯑꯣꯏꯔꯣ ꯀꯥꯟꯅꯕꯔꯣꯝꯗ ꯍꯥꯏꯔꯒꯁꯨ ꯌꯥꯝ ꯂꯩꯔꯦ ꯑꯃꯥꯡꯕꯔꯣꯝꯗ ꯍꯥꯏꯔꯒꯁꯨ ꯑꯗꯨꯛꯀꯤ ꯃꯇꯤꯛ ꯂꯩꯈ꯭ꯔꯦ ꯍꯥꯏꯕꯒꯤ ꯂꯣꯏꯕ ꯅꯥꯏꯔꯔꯣꯏ
ꯌꯦꯁ
ꯑꯗ ꯐꯣꯟꯁꯤ ꯐꯣꯟꯁꯤ ꯌꯦꯡꯉꯣꯏꯒꯦ ꯍꯥꯏꯕꯗ ꯁꯨꯛꯉꯝ ꯉꯝꯗꯕ ꯍꯥꯏꯇꯥꯔꯦ
ꯉꯝꯃꯛꯀꯅꯤ ꯉꯝꯃꯛꯀꯅꯤ ꯊꯕꯛ ꯁꯤ ꯊꯥꯖꯕꯥ ꯊꯝꯃꯣ ꯉꯝꯃꯛꯀꯅꯤ
ꯑꯗꯣ ꯈꯪꯗꯦꯅꯦ ꯇꯧꯔꯤꯁꯤꯕꯣ
ꯑꯩꯁꯦ ꯀꯩꯅꯣꯝꯃ ꯌꯦꯡꯒꯦꯅ ꯇꯧꯔꯝꯕꯅꯦꯕ ꯑꯗꯨꯁꯨ ꯅꯪꯒꯤꯗ ꯅꯪꯒꯤꯗꯅꯦꯕ ꯑꯩꯅ ꯌꯦꯡꯒꯦ ꯇꯧꯔꯝꯃꯤꯁꯤꯁꯨ
ꯑꯩꯒꯤ ꯐꯣꯟꯗꯩꯔꯣꯕ
ꯅꯠꯇꯦ ꯑꯩꯒꯤ ꯑꯩꯅ ꯑꯩꯉꯣꯟꯗꯒꯤ ꯌꯦꯡꯖꯒꯦ ꯇꯧꯖꯕ
ꯑꯦ ꯑꯩ ꯑꯗꯨꯒ ꯑꯩꯒꯤꯗ ꯍꯥꯏꯕ
ꯁꯣꯏꯔꯦ ꯅꯪꯒꯤ ꯅꯪꯒꯤꯒꯨꯝꯕ ꯅꯪꯒꯤ ꯅꯝꯕꯔ ꯑꯃꯅꯤ ꯈꯇꯪ ꯌꯦꯡꯒꯦ ꯇꯧꯕꯅꯤꯗ
ꯑꯣ ꯑꯣ ꯑꯣ ꯌꯦꯡꯒꯦ ꯇꯧꯔꯒ ꯀꯥꯎꯔꯕ
ꯌꯥꯔꯕ
ꯑꯗꯣ ꯑꯩꯗꯤ ꯍꯧꯖꯤꯛꯁꯦ ꯀꯩꯅꯣꯝꯁꯨ ꯇꯧꯔꯦꯕ ꯐꯣꯟ ꯁꯨꯝ ꯌꯦꯡꯃꯟꯕꯒꯤ ꯏꯁꯥꯁꯦ ꯁꯣꯛꯑꯕꯔꯥ ꯀꯩꯅꯣ ꯈꯪꯗꯦ ꯀꯥꯎꯒꯟꯕꯤꯁꯦ ꯌꯥꯝ ꯊꯨꯅ ꯊꯨꯅ ꯀꯥꯎꯒꯜꯂꯦꯕ
ꯇꯧꯕꯅꯦ ꯍꯧꯖꯤꯛꯀꯥꯟ ꯅꯪꯗ ꯅꯠꯇꯦ ꯑꯩꯁꯨ ꯑꯍꯟ ꯑꯣꯏꯔꯛꯄꯩꯔꯥ ꯀꯩꯅꯣ ꯂꯣꯏꯁꯤꯜꯂꯛꯄꯩꯔꯥ ꯃꯥꯁꯇꯔꯒ ꯂꯣꯏꯁꯤꯜꯂꯛꯄ ꯀꯥꯢꯔꯛꯀꯅꯤ
ꯑꯗꯣ ꯑꯁꯦꯡꯕꯩꯗꯤ ꯐꯣꯟꯗ ꯁꯨꯝ ꯇꯧꯔꯒꯁꯨ ꯂꯩꯕꯒꯤ ꯑꯩꯈꯣꯏꯒꯤ ꯀꯩꯅꯣ ꯃꯈꯩꯁꯦ ꯐꯣꯟꯁꯤꯅꯁꯨ ꯃꯥꯡꯍꯜꯂꯤꯅꯦꯕ ꯑꯁꯦꯡꯕꯩ ꯍꯥꯏꯔꯗꯤ
ꯐꯛꯆꯤꯜꯂꯕ
ꯀꯛꯁꯤꯜꯂꯕꯗꯣ ꯁꯨꯝ ꯐꯣꯟꯗ ꯑꯦꯗꯤꯛ ꯆꯨꯔꯒ ꯂꯩꯒꯤꯕꯗꯒꯤ ꯑ ꯑꯩꯈꯣꯏꯒꯤꯗꯣ ꯌꯥꯝ ꯀꯟꯅ ꯀꯩꯅꯣ ꯇꯧꯕ ꯉꯝꯃꯛꯇꯕꯗꯣ ꯈꯪꯕ꯭ꯔꯥ
ꯎꯝ
ꯑꯗꯨꯏꯗꯨꯅꯦꯕ ꯇꯧꯔꯤꯁꯦ
ꯎꯝ
ꯑꯗꯨ ꯈꯪꯗꯦ ꯀꯩ ꯍꯥꯏꯗꯣꯏꯅꯣ ꯍꯧꯖꯤꯛ ꯌꯥꯝ ꯂꯨꯔꯦ ꯍꯤꯡꯕꯗꯥ
ꯇꯨꯡꯗ ꯂꯨꯕ ꯑꯗꯨ ꯑꯣꯏꯔꯦ
ꯑꯗꯣ ꯁꯤꯁꯇꯔꯁꯤꯕꯨ ꯍꯧꯖꯤꯛ ꯐ꯭ꯔꯦꯁ ꯑꯣꯏꯊꯣꯛꯎꯗꯣꯏꯔꯣ ꯅꯠꯇ꯭ꯔꯒꯅ ꯑꯗꯨꯝ ꯂꯩꯔꯗ꯭ꯔꯣ
ꯂꯩꯒꯤꯅꯤ ꯁꯤꯛꯁꯇꯔ ꯍꯣꯔꯦꯟ ꯉꯍꯥꯛ ꯂꯩꯔꯒ ꯐ꯭ꯔꯥꯏꯁ ꯑꯣꯏꯊꯣꯛꯑꯒꯦ ꯁꯤꯛꯁꯇꯔ
ꯋꯥ ꯉꯥꯡꯕꯗ ꯑꯝꯇ ꯇꯥꯈꯤꯗ꯭ꯔꯦ ꯁꯨꯛꯇꯥ ꯇꯥꯈꯤꯗ꯭ꯔꯦ
ꯁꯤꯛꯁꯇꯔꯗꯣ ꯑꯩꯅ ꯅꯠꯇꯦ ꯁꯤꯛꯁꯇꯔ ꯑꯩ ꯋꯥꯗꯤ ꯉꯥꯡꯖꯕꯅꯦ ꯁꯤꯛꯁꯇꯔ ꯑꯗꯨꯝ ꯀꯟꯅ ꯑꯗꯣ ꯁꯥ ꯍꯥꯏꯗꯤ ꯃꯁꯥꯒꯤ ꯌꯥꯗꯕꯅ ꯃꯔꯝ ꯑꯣꯏꯔꯒꯅꯅꯦ ꯑꯩꯉꯣꯟꯗ ꯋꯥꯔꯧꯕꯤꯒꯅꯨ ꯇꯥꯕ꯭ꯔꯣ
ꯑꯥ ꯇꯥꯗꯤ ꯇꯥꯏꯌꯦꯕ ꯑꯗꯨ ꯌꯥꯝ ꯄꯤꯛꯅ ꯇꯥꯏ ꯍꯥꯏꯕ ꯌꯥꯝ ꯌꯥꯝ ꯄꯤꯛꯅ ꯑꯁ ꯌꯥꯝ ꯄꯤꯛꯄ ꯍꯥꯏꯕꯨ ꯌꯥꯝ ꯄꯤꯛꯑꯦ ꯑꯗꯣ ꯑꯩꯅ ꯃꯨꯟꯅ ꯇꯥꯁꯟꯕꯗꯣ ꯑꯩꯁꯦ ꯑꯅꯤ ꯇꯥꯔꯦꯕ ꯍꯧꯖꯤꯛꯁꯦ ꯑꯅꯤ ꯍꯥꯏꯗꯤ ꯅꯪꯅ ꯑꯁꯦꯡꯕ ꯉꯥꯡꯕꯁꯤꯁꯨ ꯑꯩ ꯇꯥꯏꯌꯦꯕ ꯑꯗꯨꯗ ꯑꯣꯏꯅ ꯂꯧꯁꯜꯂꯦꯕ ꯑꯩꯅ ꯍꯥꯢꯗꯤ ꯏꯗ ꯇꯥꯕꯖꯦ ꯇꯥꯗ꯭ꯔꯕꯅꯤꯅ
ꯑꯗ ꯑ ꯑ ꯑꯟ ꯑꯗꯨꯁꯨ ꯀꯥꯟꯅꯕ ꯃꯈꯜ ꯑꯃꯅꯤ ꯍꯥ
ꯍꯣ ꯍꯣ ꯍꯣ ꯑꯗꯨꯃꯥꯏꯅ ꯈꯟꯗꯣꯛꯑꯦ ꯀꯥꯟꯅꯕꯅꯤ ꯍꯥꯏꯔꯒ
ꯑꯩꯗꯤ ꯅꯪ ꯑꯩꯗꯤ ꯅꯪ ꯉꯥꯡꯕꯗꯣ ꯁꯦꯡꯅ ꯇꯥꯏꯌꯦ
ꯑꯣ ꯍꯣꯏ ꯑꯗꯨ ꯀꯩꯒꯤꯅꯣ ꯈꯪꯗꯦ ꯑꯩꯒꯤꯁꯦ ꯅꯦꯠꯋꯥꯛꯁꯦ ꯈꯔ ꯅꯨꯡꯉꯥꯏꯇꯕꯩ ꯑꯣꯏꯔꯕ ꯖꯥꯠꯂꯥ
ꯑꯌꯣ ꯃꯥ ꯁꯤꯔꯦ ꯑꯌꯥ ꯑꯥ ꯈꯣꯡ ꯂꯩꯁꯤꯟꯒꯔꯦ ꯈꯣꯡ ꯌꯩꯁꯤꯟꯒꯔꯦ ꯎꯁꯤꯗ ꯅꯥꯢ ꯑꯃꯗꯨꯃꯨꯛ ꯈꯨꯃꯤꯠꯇꯣ
ꯈꯨꯃꯤꯠꯇ ꯗꯨꯁꯨ
ꯅꯥꯕꯅꯦ ꯑꯗꯨꯏꯗꯣ ꯌꯩꯁꯟꯕꯗꯣ
ꯅꯥꯢꯌꯦꯕ ꯑꯗꯨꯗꯤ ꯊꯝ ꯊꯝꯃꯒꯦꯔꯥ
ꯍꯣꯢ ꯊꯝꯃꯒꯦ ꯑꯗꯨꯗꯤ
ꯍꯣꯏ ꯍꯣꯏ ꯊꯝꯃꯣ ꯊꯝꯃꯣ
ꯑꯥ ꯑꯥ ꯍꯣ ꯍꯣꯏ